ꯍꯜꯂꯣ
ꯆꯥꯛ ꯊꯣꯡꯉꯕꯗꯣ
ꯊꯣꯗꯔꯤꯑꯌꯦ
ꯑꯁ ꯗꯗꯥ ꯌꯦꯉꯣ ꯉꯁꯤ ꯏꯉꯣ ꯏꯃꯥꯏ ꯀꯥꯞꯁꯤꯜꯂꯛꯈ꯭ꯔꯦ ꯌꯦꯉꯣ
ꯈꯠꯇꯥꯉ
ꯅꯩꯕꯤ ꯇꯥꯔꯦ ꯑꯗꯨ ꯁꯦꯆꯥꯎꯒꯤꯖꯉꯣ ꯗꯥꯏꯁꯪꯒꯤꯖꯉꯣ ꯏꯃꯥꯏ ꯑꯗꯗꯤ ꯍꯦꯛꯇ ꯑꯩꯁꯨ ꯀꯣꯜꯁꯦ ꯍꯦꯛꯇ ꯇꯧꯁꯟꯕꯅꯤꯉꯣ
ꯖꯤꯇꯟꯅꯤ ꯌꯥꯝ ꯌꯥꯝꯃꯦ ꯃꯣꯏꯒꯤ
ꯎꯝ ꯅꯪ ꯍꯥꯏꯔꯄ꯭ꯔ ꯑꯗꯨꯗꯥꯅ
ꯑꯗꯨꯗꯒ꯭ꯔꯨꯞꯇ ꯊꯥꯒꯦ
ꯃꯥꯏ ꯃꯥꯥꯏ ꯒ꯭ꯔꯨꯞꯁꯤ ꯂꯩꯕ꯭ꯔꯣ
ꯂꯩ
ꯑꯗꯨꯗꯨ ꯅꯪꯗ
ꯑꯩꯗꯤ ꯅꯍꯥꯟ ꯆꯪꯉꯨꯗꯅ ꯆꯪꯗꯣꯏ ꯁꯥꯟꯅꯗꯕꯩꯅꯤꯗ ꯑꯩꯅ ꯁꯃꯤꯠ ꯁꯣꯐꯛ ꯇꯧꯗꯕ ꯏ ꯔ
ꯇꯧꯁꯜꯂꯣ ꯑꯩ ꯀꯩꯀꯥꯟꯗꯕ ꯏꯃꯥꯏ ꯂꯩꯕ ꯁꯪꯕ ꯃꯇꯝꯗ ꯀꯣꯛ ꯇꯧꯁꯜꯂꯣ
ꯌꯥꯈꯤꯗ꯭ꯔꯦ ꯍꯥꯏꯕ ꯁꯃꯤꯠꯇ ꯏꯕ
ꯍꯌꯦ
ꯂꯣꯏꯈ꯭ꯔꯤꯕ ꯇꯔꯥꯅꯤꯄꯥꯥꯟ ꯏꯒꯗꯕꯗꯣ ꯑꯩꯅ ꯑꯍꯨꯝ ꯈꯛꯇ ꯏꯔꯒ ꯊꯝꯕ ꯑꯗꯨꯝ ꯏꯗꯕꯤꯗ
ꯑꯗꯨ ꯃꯈꯥꯗꯤ ꯌꯥꯗ꯭ꯔꯕ
ꯌꯥꯈꯤꯗ꯭ꯔꯦ ꯃꯇꯝ ꯂꯣꯏꯈꯔꯤꯕ ꯀꯣꯟꯣꯟ ꯇꯧꯕꯗꯤ ꯌꯥꯏ
ꯑꯗꯨ ꯃꯇꯨꯡ ꯄꯤꯔꯛꯑꯔꯣꯏꯗꯕ꯭ꯔꯣ
ꯈꯪꯗꯦ ꯉꯍꯥꯟ ꯂꯨꯄꯥ ꯆꯅꯤꯒ ꯀꯌꯥꯃꯨꯛ ꯆꯪꯉꯤꯗꯣ ꯀꯣ ꯇꯧꯕꯒꯤꯅꯦ
ꯑꯦ ꯁꯤ ꯑꯗꯨꯗ ꯎꯝ ꯆꯦꯆꯥꯎꯗ ꯍꯥꯞꯆꯤꯟꯕ
ꯆꯦ ꯆꯥꯎꯥꯎꯒꯤ ꯈꯣꯡꯗ
ꯑꯣ ꯅꯨꯡꯇꯤꯒꯤ ꯔꯣꯀꯣꯜ ꯇꯧꯕ ꯄꯤꯔꯛꯇꯣꯏꯁꯦ
ꯄꯤꯔꯛꯀꯅꯤ ꯑꯗꯣ ꯅꯪꯒꯤ ꯃꯉꯥ ꯂꯩꯇ꯭ꯔꯣ ꯑꯗꯨ ꯀꯣꯠꯇꯧꯕ ꯑꯗꯨꯏ ꯃꯉ ꯃꯉꯥꯗꯨ ꯂꯣꯏꯔꯦꯗꯅ ꯑꯗꯨꯒ ꯁꯝꯃꯤꯠ ꯇꯈ꯭ꯔꯣ ꯃꯉꯥ ꯂꯣꯏꯔꯦꯅ ꯑꯗꯨꯗꯩ ꯑꯃꯨꯛ ꯇꯔꯥ ꯂꯥꯛꯑꯅꯤ
ꯚꯏ ꯇꯔꯥꯗꯤ ꯃꯤꯗ ꯃꯔꯤꯗꯦꯛ ꯇꯧꯕ ꯌꯥꯕ꯭ꯔꯥ
ꯌꯥꯝ ꯃꯥꯅꯤ ꯅꯣꯡꯃꯒꯤ ꯅꯣꯡꯃꯒꯤ ꯃꯔꯤꯔꯛ ꯑꯥ ꯏꯃ ꯑꯥꯏ ꯃꯥꯏ ꯌꯥꯝ ꯌꯥꯝ ꯆꯪꯉꯤꯅꯤ ꯀꯥꯏꯗ ꯁꯤꯤ ꯄꯩꯁꯥ ꯁꯤꯤꯒꯤ ꯄꯩꯁꯥ ꯍꯥꯏꯒ ꯀꯥꯏꯗ ꯂ ꯑꯣ ꯄꯩꯁꯥ ꯑꯣꯏꯣꯏ ꯌꯥꯅ
ꯑꯗꯨ ꯊꯤꯕ ꯌꯥꯗꯦ ꯑꯗꯨ ꯁꯤꯗ ꯁꯤꯗ ꯊꯤꯕ ꯌꯥꯗꯦ
ꯑꯣ
ꯇꯒꯤ ꯂꯥꯛ ꯐꯣꯟꯗꯦ ꯎꯝ
ꯁꯪꯕꯤꯨ ꯂꯥꯛꯀꯔꯅꯦꯦ ꯐꯪꯕ ꯌꯥ ꯐꯪꯉꯣꯒ ꯂꯣꯏꯔꯦ ꯍꯥꯏ
ꯈꯪꯗꯦ ꯑꯩꯗꯤ
ꯅ ꯅ ꯑꯒ ꯍꯥꯞꯤꯗ ꯁꯅꯠꯇ꯭ꯔ
ꯑꯩ ꯍꯥꯞꯇꯤꯌꯦ
ꯍꯥꯞꯇꯤ
ꯎꯝ
ꯀꯩꯁꯤ
ꯀꯤꯖꯗꯅ ꯑꯗꯨ ꯆꯦꯆꯦ ꯅ ꯀꯩꯁꯨꯝ ꯇꯧꯔꯣꯏꯌꯦ
ꯁꯤꯖꯦ
ꯎꯝ
ꯑꯣ ꯆꯤꯖꯦꯒꯤꯁꯨ ꯍꯥꯞꯆꯜꯂꯣ
ꯑꯦ ꯌꯥꯔꯣꯏ ꯍꯦ ꯃꯥꯗꯤ
ꯃꯥꯗꯤ ꯌꯥꯔꯣꯏ ꯈꯣꯏ ꯗꯥ ꯌꯧꯔꯛꯇ꯭ꯔꯤꯕꯖꯔ
ꯑꯥ
ꯗꯗꯥ
ꯅꯪꯅꯥꯛ ꯆꯪꯉꯛꯇ꯭ꯔꯤ ꯕꯣ
ꯆꯪꯉꯛꯇꯦ
ꯆꯪꯗꯣꯔꯦ ꯍꯥꯏꯒꯤꯝꯅꯤ ꯑꯗꯨꯕꯨ ꯉꯁꯥꯏ ꯍꯧꯖꯤꯛ ꯐꯥꯎ ꯆꯉꯛ
ꯉꯁꯥꯏꯉꯟꯅ ꯍꯥꯏꯔꯝꯃꯗꯤ ꯑꯩ ꯍꯌꯦꯡ ꯂꯥꯛꯄꯗ ꯑꯩꯒꯤ ꯅꯪ ꯐꯕꯨꯡꯗ ꯌꯥꯜꯍꯧꯕ ꯑꯩ ꯑꯥꯏꯗꯤꯗꯣ ꯑꯥꯏꯗꯤ ꯀꯥꯔꯗꯁꯨ ꯄꯥꯏꯔꯛꯎꯀꯣ
ꯅꯪ ꯐꯤꯔꯣꯟ ꯄꯨꯔꯨꯕꯣ
ꯄꯨꯇꯦ
ꯁꯨꯇꯤ ꯁꯨꯔꯝꯃꯕꯣ
ꯁꯨꯔꯝ ꯗꯦ ꯑꯝꯕꯨꯛ ꯀꯣꯂꯦꯖ ꯌꯨꯅꯤꯐꯣꯝ ꯁꯨ ꯍꯥꯏꯁꯨ ꯑꯝ ꯁꯨꯔꯝꯗꯦ ꯅꯣꯏꯗꯤ
ꯑꯦ ꯅꯪ ꯅꯨꯃꯤꯠ ꯀꯌꯥꯅꯤꯅꯣ ꯂꯩ ꯏꯖꯦ
ꯅꯤꯅꯤ
ꯅꯞꯇꯅ ꯅꯤꯅꯤ ꯒꯅ
ꯁꯨ ꯀꯣꯂꯦꯖ ꯑꯩꯒꯤ ꯕꯤꯕꯦꯁꯀꯤ ꯗ꯭ꯔꯦꯁꯇꯣ ꯍꯌꯦꯡ ꯄꯨꯔꯛꯑꯣ ꯁꯠ ꯁꯨꯗꯣꯛꯑꯒ ꯑꯗꯨꯝ ꯀꯪꯕꯅꯦ ꯗꯔꯥꯏ ꯇꯧꯊꯣꯛꯄꯅ
ꯑꯁ ꯅꯪꯉꯣꯏꯍꯦ ꯀꯣꯟꯅ ꯑꯃꯨꯛ ꯂꯧꯑꯣ
ꯍꯩ ꯑꯩ ꯗꯦꯠ ꯊ꯭ꯔꯤꯒꯤꯅꯦ ꯇꯔꯤ ꯁꯥꯇꯇꯨ ꯈꯛꯇ ꯄꯨꯔꯁꯨ ꯌꯥꯏ ꯕꯂꯨ ꯃꯆꯨꯒꯤ ꯑꯝ ꯂꯩꯍꯧꯕꯗꯣ
ꯀꯥꯏꯗ
ꯑꯗꯨꯒꯤ ꯑꯩꯒꯤ ꯕꯣꯛꯁꯇꯨꯗ ꯑꯗꯨꯝ ꯌꯥꯎꯍꯧꯕꯅꯤ
ꯑꯣ ꯁꯨꯨꯔꯒ
ꯁꯨ ꯃꯣꯠꯂꯝꯃꯣꯏ ꯑꯃꯨꯔꯛ ꯈꯛ ꯂꯤꯠꯂꯨꯕꯅꯤ ꯀꯩꯁꯨ ꯇꯧꯔꯝꯃꯣ ꯄꯨꯔꯣ
ꯍꯣꯏ ꯍꯣꯏ ꯕꯤ ꯄꯤ ꯑꯦꯁ ꯊꯥꯕ
ꯑꯥ ꯑꯁꯪꯕꯗꯣ ꯅꯠꯇꯦꯀꯣ ꯕ꯭ꯂꯨ ꯃꯆꯨꯗꯣ ꯑꯩꯁꯤ ꯇ꯭ꯔꯤꯛ ꯄꯦꯟꯗꯤ ꯑꯩꯒꯤ ꯉꯍꯥꯟꯒꯤ ꯖꯤꯖꯤꯅꯥꯟꯕꯤꯗꯣ ꯑꯗꯨꯝ ꯇ꯭ꯔꯦꯛ ꯄꯦꯟ ꯆꯤꯡꯉꯤꯀꯣ
ꯎꯝ
ꯑꯗꯨ ꯁꯦꯠꯂꯒꯦ ꯐꯨꯔꯤꯠ ꯑꯩ ꯑ ꯑꯁꯥꯡꯕꯤ ꯖꯤꯡꯒ ꯂꯤꯠꯅ
ꯑꯦ ꯑꯗꯨ ꯑꯗꯨꯒꯤ ꯇ꯭ꯔꯦꯛꯄꯦꯟꯗꯨ ꯅꯠꯇꯦꯍꯦ ꯁ꯭ꯀꯨꯜꯗ ꯀꯣꯂꯦꯖꯇꯗꯤ ꯅꯪꯒꯤ ꯀꯩꯗꯣ ꯂꯩꯇ꯭ꯔꯣ
ꯀꯔꯤ
ꯅꯁꯥꯒꯤ
ꯕꯤ ꯄꯤ ꯑꯦꯁ ꯀꯤ ꯂꯩꯌꯦ ꯑꯗꯨ ꯑꯦꯟ ꯁꯤꯁꯤꯒꯤꯅꯦꯕ ꯑꯩꯈꯣꯏ ꯕꯤ ꯄꯤ ꯑꯦꯁꯀꯤ ꯅꯠꯇꯦꯕ ꯑꯗꯨꯒ ꯑꯗꯨꯝ ꯁꯦꯠ ꯌꯥꯅꯦꯕ ꯑꯦꯅ ꯁꯤ ꯁꯤ ꯑꯣꯅꯤ
ꯑꯣ ꯑꯗꯨ ꯅꯍꯥꯟ ꯇꯃꯨꯗꯔꯣꯗꯩ ꯂꯩꯔꯨꯕꯗꯨꯔꯣ ꯅꯪ ꯁꯦꯠꯀꯦ ꯍꯥꯏꯖꯦ
ꯑꯥ
ꯌꯥꯔꯣ ꯍꯦ ꯑꯗꯨꯗꯤꯅ ꯀꯃꯥꯏꯅ
ꯌꯥꯅꯤ ꯌꯥꯅꯤ ꯑꯗꯨꯅꯤ ꯍꯦꯟꯅ ꯅꯨꯡꯉꯥꯏꯕꯅꯤ
ꯏꯁꯇ꯭ꯔꯦꯆꯦꯕꯜꯗ ꯑꯣꯏꯔꯣ ꯃꯣꯏꯗꯗꯤ
ꯑꯣꯏꯣꯏ ꯆꯥꯎꯕꯅꯤꯌꯦ
ꯑꯦ ꯕ꯭ꯂꯦꯛ ꯑꯣꯏꯒꯗꯕꯁꯨ ꯅꯠꯇ꯭ꯔꯣ
ꯃꯦꯠꯇ
ꯒ꯭ꯔꯦ
ꯑꯗꯨ ꯑꯝꯇ ꯊꯤꯔꯔꯣꯏ ꯃꯣꯏꯗꯣ ꯑꯦꯟ ꯁꯤ ꯁꯤꯒꯤ ꯗꯥꯏꯔꯦꯛ ꯌꯥꯎꯖꯕ ꯅꯠꯇꯕꯅꯤꯅ ꯑꯗꯨ ꯑꯃꯨꯛ ꯁꯥꯇ꯭ꯔ ꯃꯌꯥꯝꯗꯣ ꯑꯗꯨ ꯑꯃꯨꯛ ꯐꯤ ꯂꯩꯔꯗꯤ ꯃꯣꯏ ꯗꯤꯄꯥꯔꯠꯃꯦꯟ ꯃꯌꯥꯝꯗꯨꯒꯤ
ꯑꯣ ꯆꯥꯛꯈ ꯑꯣꯗ
ꯊꯣꯡꯗ꯭ꯔꯦ ꯆꯥꯅꯤꯡꯗ꯭ꯔꯦꯁꯦꯖ ꯆꯔꯥꯎ ꯋꯥꯁꯤꯔ ꯂꯥꯛꯄꯅꯤ
ꯆꯥꯛ ꯆꯔꯝꯕ꯭ꯔꯣ ꯅꯪ ꯁꯥꯥꯏ
ꯋꯥꯂꯤ
ꯎꯝ ꯆꯥꯍꯜꯂꯀꯥꯟꯗꯪ ꯆꯠꯂ ꯆꯠꯇ꯭ꯔꯤꯕꯣ ꯍꯥꯏꯁꯦ
ꯆꯠꯇꯦ
ꯎꯝ
ꯆ ꯊꯣꯡꯕꯣ
ꯆꯥꯛ ꯊꯣꯡꯕ ꯍꯧꯈ꯭ꯔꯦ ꯏꯃꯥꯅ ꯏ ꯃꯥꯒ ꯆꯞ ꯆꯥꯒꯅꯤ
ꯎꯝ ꯏꯃꯥꯗꯣ ꯆꯦꯛꯁꯤꯜꯂꯨ ꯉꯥꯏꯍꯥꯟꯈꯩ ꯈꯨꯨꯗꯣꯛꯗ ꯃꯅꯤ ꯃꯌꯥꯝꯗꯣ ꯎꯝ
ꯑ
ꯇ ꯄꯨꯗꯨ ꯑꯣꯏꯔ ꯑꯩ
ꯈꯨꯖꯣꯔ ꯃꯖꯔ ꯍꯏ ꯀ
ꯐꯥꯎ ꯇ ꯎꯔ ꯃꯥ
ꯁꯨꯝ ꯇꯧꯔꯛꯏꯗꯣ ꯃꯥ ꯁꯨꯝ ꯁꯨꯝ ꯉꯟꯈꯤꯕꯗꯣ ꯑꯥꯗ ꯂꯩꯕꯗ ꯑꯗꯨ ꯂꯒꯅꯤ
ꯎ
ꯑꯥꯗ ꯐ꯭ꯔꯤ ꯑꯣꯏꯗꯕꯗꯨ
ꯇꯧ ꯈꯔꯦ ꯑꯩꯈꯣꯏ ꯆꯦꯒ ꯆꯦꯟꯗꯣꯔꯤꯕꯅꯤꯅ
ꯀꯅꯤ
ꯑꯩꯈꯣꯏ ꯆꯦꯒ ꯍꯧ ꯊꯥꯜꯂ ꯆꯦꯟꯗꯣꯔꯤꯕꯅꯦ ꯍꯣꯏ ꯂꯨ
ꯑ ꯑꯗ ꯀꯨꯂꯨꯗꯣ ꯃꯣꯏꯒꯤ ꯃꯕꯣꯛꯅ ꯐꯣꯟ ꯇꯧꯔꯛꯑꯝꯃꯦ
ꯂꯨꯒ ꯑ ꯊꯅꯒꯔꯦ
ꯑꯝ
ꯃꯣꯏ ꯂꯩꯅꯤꯡꯉꯗ ꯎꯔꯦ
ꯑꯣ ꯁꯨꯅꯤ ꯎꯖꯅꯤꯡꯉꯤꯅꯦ
ꯃꯥꯅꯤ ꯑꯗꯨ ꯂꯧꯕ ꯉꯝꯗꯕꯅꯤ ꯀꯩ ꯂꯩꯇꯦ ꯑꯃ
ꯗꯦꯠ ꯀꯩꯗ ꯑꯣꯏꯣꯏ ꯌꯦ ꯇꯨꯌꯦꯜꯞ ꯑꯗꯨ꯭ꯏꯗ ꯂꯧꯕ ꯂꯥꯛꯀꯦ ꯍꯥꯏꯔꯤꯌꯦ
ꯏꯁꯦ ꯂꯥꯛꯑꯣ ꯃꯊꯪ ꯊꯥꯒꯤ ꯅꯠꯇ꯭ꯔꯣ
ꯎꯝ
ꯎꯝ ꯂꯥꯛꯑꯣ ꯂꯥꯛꯑꯣ ꯅꯥꯏꯟꯇꯤꯟ ꯆꯪꯗꯣꯏꯔꯥ ꯑꯩꯈꯣꯏ ꯆꯦꯁꯦ
ꯎꯝ
ꯎ
ꯃꯤ ꯎꯖꯅꯤꯡꯉꯝꯗꯣꯏꯅꯤ ꯀꯩꯅꯣ ꯑꯁꯨꯛ ꯅꯨꯡꯁꯤꯕꯁꯤꯕꯨ
ꯑꯃ ꯀꯦꯇꯔꯤ ꯍꯅꯦ
ꯎꯝ ꯁꯣꯂꯨꯁꯨ
ꯍꯟꯅ ꯍꯌꯦꯡ ꯎꯝ ꯇꯠꯈꯔꯦ ꯎ ꯎ